ꯎꯝ ꯇꯥꯕꯔꯣ
ꯀꯩꯅꯣ ꯅꯪ ꯌꯥꯝꯅ ꯄꯣꯡꯉꯤꯀꯣ ꯍꯟꯗꯛꯀꯥꯟꯁꯦ
ꯀꯔꯤ ꯇꯧꯔꯒꯦ ꯑꯩ ꯀꯔꯤꯁꯨ ꯇꯧꯗꯦꯅꯥ
ꯅꯪ ꯈꯣꯟꯖꯦꯜꯁꯦ ꯌꯥꯝ ꯇꯥꯗꯦꯀꯣ ꯈꯔ ꯀꯟꯅ ꯉꯥꯡꯉꯣꯀꯣ
ꯑꯣ ꯇꯥꯔꯕꯣ ꯌꯥꯔꯕꯣ ꯍꯧꯖꯤꯛꯀꯤ
ꯑꯃꯨꯛꯀ ꯁꯣꯏ ꯔꯛꯇꯅꯀ‌ꯣ
ꯌꯥꯔꯕꯣ
ꯈꯔ ꯀꯟꯅ ꯉꯥꯡꯉꯣ
ꯌꯥꯔꯕ꯭ꯔꯣ
ꯐꯥꯖꯅ ꯌꯥꯔꯦꯍꯦ ꯅꯨꯡꯁꯤ ꯇꯣꯝꯕꯤ
ꯁꯛꯇꯥꯗꯨꯒ ꯆꯥꯛ ꯊꯣꯡꯉꯕꯣ
ꯆꯥꯛ ꯊꯣꯡꯕ ꯅꯠꯇꯦ ꯍꯧꯖꯤꯛ ꯁ ꯍꯧꯖꯤꯛ ꯀꯔꯤ ꯆꯥꯛ ꯊꯣꯡꯕ ꯃꯇꯝꯅꯣ ꯍꯧꯖꯤꯛꯇꯤ ꯆꯥꯕ ꯃꯇꯝ ꯅꯠꯇ꯭ꯔꯣ
ꯈꯪꯗꯦꯅꯦ ꯅꯣꯏꯗꯤ ꯊꯦꯡ ꯊꯦꯡꯅ ꯇꯧꯕꯗ ꯍꯪꯕꯤꯕꯅꯤꯗ
ꯊꯥꯏꯌ‌ꯦ
ꯀꯔꯤ ꯍꯦꯟꯖꯥꯡ ꯊꯣꯡꯈ꯭ꯔꯒꯦ
ꯉꯁꯤꯁꯦ ꯈꯥꯃꯦꯟ ꯊꯣꯡꯕꯤꯈ꯭ꯔꯦ ꯅꯪꯒꯤ
ꯑꯩꯗꯤ ꯀꯣꯕꯤ ꯆꯝꯐꯨꯠ ꯆꯥꯊꯣꯛꯈ꯭ꯔꯦ
ꯌꯥꯝ ꯁꯝꯅ ꯍꯤꯡꯅꯝꯒꯗꯕ ꯃꯥꯂꯦꯀꯣ ꯃꯤꯗꯤ ꯆꯝꯐꯨꯠ ꯆꯥꯏ
ꯄꯥꯏ ꯂꯩꯇꯕꯒꯤ ꯆꯥꯕꯅꯦ
ꯎꯄꯥꯏ ꯂꯩꯌꯨ ꯀꯩꯅꯣ ꯆꯝꯐꯨꯠ ꯆꯥꯕꯕꯨ ꯎꯄꯥꯏ ꯂꯩꯇꯦ ꯍꯥꯏꯕ ꯌꯥꯕ꯭ꯔꯣ
ꯑꯇꯣꯞꯄ ꯍꯦꯟꯁꯥꯡ ꯂꯩꯇ꯭ꯔꯦ ꯑꯗꯨꯒꯤ ꯆꯝꯐꯨꯠ ꯆꯥꯕꯅꯦ
ꯀꯔꯤꯒꯤꯔꯣ
ꯄꯩꯁꯥ ꯂꯩꯇꯦ
ꯀꯩꯒꯤ ꯄꯩꯁꯥ ꯂꯩꯇꯕꯅꯣ ꯃꯤꯗꯤ ꯇꯣꯂꯣꯞ ꯆꯥꯕꯗꯨꯕꯨ
ꯑꯩ ꯗ‌ꯣꯂꯣꯞ ꯆꯥꯗꯦ ꯀꯅꯥꯅ ꯑꯩꯩ ꯇ‌ꯣꯂꯣꯞ ꯆꯥꯏ ꯍꯥꯏꯕ꯭ꯔꯣ
ꯅꯪ ꯅꯪ ꯊꯕꯛ ꯀꯟꯅ ꯁꯨꯏ ꯍꯥꯏꯅꯦ
ꯊꯕꯛ ꯁꯨꯕꯗꯣ ꯇꯣꯂꯣꯞꯇꯣ ꯆꯪ ꯄꯤ ꯃꯣꯏ ꯄꯤꯗꯦꯅꯦ ꯀꯔꯤ ꯇꯧꯕꯒꯤꯔ ꯈꯪꯗꯦꯅꯦ
ꯑꯗꯨꯗꯤ ꯍꯦꯟꯃꯟꯗ꯭ꯔꯣ
ꯍꯣꯏꯅꯦ ꯃꯣꯏ ꯑꯩꯈꯣꯏꯅ ꯋꯥꯅ ꯁꯨꯕꯤꯕꯁꯦ ꯃꯥ ꯈꯪꯗꯕ ꯃꯥꯜꯂꯦꯕ
ꯌꯥꯝ ꯅꯨꯡꯉꯥꯏꯇꯔꯦꯀꯣ ꯁꯤꯗꯤ
ꯍꯣꯏꯅꯦ ꯍꯣꯏ
ꯄꯨꯟꯁꯤꯁꯦ ꯄꯨꯟꯁꯤ ꯁꯨꯃꯥꯏꯅ ꯍꯤꯡꯒꯗꯧꯕ꯭ꯔꯣ
ꯁꯨꯃꯥꯏꯅ ꯍꯤꯡꯗ꯭ꯔꯗꯤ ꯀꯃꯥꯏꯅ ꯍꯤꯡꯒꯅꯤ
ꯅꯣꯞꯐꯦꯠ ꯅꯣꯞꯐꯦꯠ ꯇꯧꯔꯒ ꯍꯤꯡꯒꯗꯕꯅꯦ ꯄꯨꯟꯁꯤꯗꯤ
ꯅꯣꯐꯦꯠ ꯅꯣꯐꯦꯠ ꯇꯧꯅꯤꯡꯉꯥꯏꯗꯣ ꯆꯥꯅꯤꯡꯉꯥꯏ ꯊꯛꯅꯤꯡꯉꯥꯏ ꯂꯩꯇ꯭ꯔꯁꯨ ꯅꯣꯐꯦꯠ ꯅꯣꯐꯦꯠ ꯇꯧꯕ ꯌꯥꯕ꯭ꯔꯣ
ꯌꯥꯏꯀꯣ ꯌꯥꯏꯀꯣ
ꯀꯔꯤ ꯌꯥꯕꯅꯣ ꯇꯥꯕ꯭ꯔꯣ
ꯇꯥꯗ꯭ꯔꯗꯤ ꯅꯪ ꯈꯣꯟꯖꯦꯜ ꯈꯛꯇꯅꯦ ꯑꯩꯅ ꯍꯧꯖꯤꯛ ꯇꯥꯔꯤꯁꯦ
ꯑꯗꯣ ꯅꯪ ꯐꯖꯅ ꯈꯨꯝꯂꯛꯇꯕꯗꯣ ꯀꯔꯤ ꯇꯧꯔꯒꯦ
ꯀꯔꯤ ꯑꯩ ꯅꯪ ꯉꯥꯡꯕ ꯃꯇꯝꯗ ꯇꯥꯕꯤꯔꯗꯤ ꯑꯩ ꯀꯃꯥꯏꯅ ꯋꯥ ꯉꯥꯡꯕ ꯌꯥꯗꯣꯏꯅꯣ
ꯈꯪꯗꯦꯅꯦ ꯑꯩꯗꯤ ꯑꯩꯅ ꯉꯥꯡꯕ ꯂꯣꯏꯕ ꯀꯥꯟꯗ ꯅꯪꯗꯣ ꯇꯨꯃꯤꯟꯅ ꯂꯩꯈꯤꯕꯒꯨꯝ ꯇꯧꯕꯅꯦ
ꯅꯪ ꯉꯁꯤ ꯕꯖꯥꯔ ꯆꯠꯀꯦ ꯍꯥꯏꯕ ꯅꯠꯇ꯭ꯔꯣ
ꯑꯁ ꯈꯪꯗꯦꯗ ꯆꯠꯀꯗꯕꯁꯨ ꯃꯥꯟꯕꯒꯨꯝ ꯃꯥꯟꯗꯕꯒꯨꯝ
ꯀꯩꯒꯤ ꯃꯥꯜꯂꯤꯅꯣ ꯃꯥꯟꯗꯕꯒꯨꯝ ꯃꯥꯟꯂꯒꯨꯝ ꯇꯧꯋꯤꯁꯤꯕꯨ
ꯏꯃꯥꯟꯅꯕꯤꯗꯣ ꯇꯦꯛꯇꯤ ꯊꯥꯕꯅꯦ ꯌꯦꯡꯕꯤꯗ꯭ꯔꯤ ꯃꯥꯟ
ꯊꯨꯅ ꯌꯦꯡꯕꯤꯌꯨ ꯍꯥꯏꯌꯣ ꯌꯨꯉꯥꯏ
ꯑꯁ ꯍꯥꯏꯅꯤꯡꯗꯦꯗ ꯑꯩꯁꯨ ꯊꯣꯛꯅꯤꯡꯕꯒꯨꯝ ꯊꯣꯛꯅꯤꯡꯗꯕꯒꯨꯝ ꯈꯪꯗꯦꯗ
ꯑꯣ ꯑꯣ
ꯊꯣꯛꯑꯁꯨ ꯄꯨꯡ ꯑꯥ ꯑꯃꯨꯛ ꯍꯣꯔꯦꯟ ꯊꯦꯡꯁꯨ ꯊꯦꯡꯒꯗꯕ ꯃꯥꯜꯂꯦꯗ
ꯑꯣ
ꯄꯨꯡꯗꯣ ꯑꯥ ꯌꯧꯔꯦꯕꯀꯣ
ꯅꯪꯗꯤ ꯀꯅꯥ ꯀꯅꯥ ꯂꯩꯕ꯭ꯔꯣ
ꯏꯌꯥꯝꯕꯒ ꯂꯩꯌꯦ ꯅꯪꯗꯤ
ꯑꯩꯁꯨꯨ ꯏꯌꯥꯝꯕꯒ ꯂꯩꯌꯦ
ꯏꯕꯥꯟꯅꯤꯁꯦ ꯌꯥꯝ ꯃꯥꯟꯅꯩꯀꯣ
ꯏꯕꯥꯟꯅꯤꯗꯤ ꯑꯃꯈꯛꯇꯅꯦ ꯀꯩꯅꯣ
ꯕꯣꯜ ꯌꯦꯡꯕ꯭ꯔꯣ
ꯕꯣ ꯌꯦ ꯑꯁ ꯏꯅꯥꯎꯅꯨꯄꯥ ꯁꯥꯟꯅꯕ ꯃꯇꯝꯗꯨꯕꯨ ꯑꯩ ꯀꯃꯥꯏꯅ ꯌꯦꯡꯉꯣꯏꯗꯣꯏꯅꯣ
ꯅꯅꯥꯎꯅꯨꯄꯥ ꯀꯅꯥ ꯌꯥꯎꯒꯦ
ꯃꯤꯅ ꯃꯦꯁꯤ ꯃꯦꯁꯤ ꯃꯦꯁꯤ ꯍꯥꯏꯕꯗꯣ ꯏꯅꯥꯎꯅꯨꯄꯥꯅꯦ
ꯑꯣ ꯅꯪꯖꯦ ꯍꯅꯨꯔꯝꯃꯅꯤꯀꯣ ꯑꯗꯨꯗꯤ ꯅꯅꯥꯎꯅꯨꯄꯥ ꯐꯥꯎ ꯍꯟꯅꯨꯔꯦ
ꯍꯅꯨꯨ ꯍꯅꯨꯔꯕ ꯑꯩꯉꯣꯟꯗ ꯅꯪꯅ ꯆꯥꯛꯆꯔꯤꯗꯣ
ꯆꯥꯛꯇꯤꯌꯦ ꯅꯇꯨ ꯊꯤꯔꯣꯗꯅ
ꯊꯤꯗ꯭ꯔꯁꯨꯨ ꯅꯪ ꯂꯩꯔꯤꯁꯤꯗꯤ ꯑꯩꯒꯤꯗꯤ
ꯑꯩꯗꯤ ꯍꯅꯨꯕꯗꯗꯤ ꯄꯥꯟꯕ ꯇꯜꯂꯤꯍꯦ
ꯍꯟꯗꯛꯀꯥꯟꯗꯤ ꯂꯩꯁꯥꯕꯤ ꯊꯣꯠ ꯊꯣꯠ ꯂꯥꯎꯕꯤꯁꯤꯡꯁꯦ ꯍꯅꯨꯕꯗ ꯉꯥꯛꯇꯅꯤ ꯃꯣꯏꯅ ꯀꯦꯜꯂꯤꯗꯣ
ꯑꯩꯗꯤ ꯑꯗꯨ ꯅꯠꯇꯤꯌꯦ ꯑꯗꯨꯒꯤ ꯃꯔꯛꯇ ꯑꯩꯗꯤ ꯌꯥꯎꯗꯕꯗꯣ
ꯑꯗꯨ ꯑꯩꯗꯤ ꯍꯟꯅꯨꯕ ꯅꯠꯆꯕꯗꯣ ꯅꯠꯆꯗ꯭ꯔꯦ ꯑꯗꯨꯒꯤꯅꯦ
ꯅꯪꯗꯤ ꯍꯟꯅꯨꯨꯔꯦ ꯍꯥꯏꯗꯥꯏꯅꯦ
ꯀꯩꯒꯤꯅꯣ ꯅꯪꯅ ꯉꯔꯥꯡ ꯑꯩ ꯇꯨꯝꯂꯒꯦ ꯍꯥꯏꯔꯒ ꯑꯗꯨꯝ ꯀꯣꯜ ꯇꯧꯔꯛꯏꯗꯨꯅ
ꯅꯪꯖꯨ ꯍꯥꯏꯖꯤꯟꯅꯩꯍꯦ ꯌꯥꯝꯅ ꯉꯔꯥꯡ ꯉꯔꯥꯡꯗꯣ ꯅꯪꯗꯣ ꯅꯃꯥꯟꯅꯕ ꯈꯣꯏꯗ ꯆꯥꯛ ꯆꯥꯕ ꯆꯠꯂꯒ ꯑꯗꯨꯝ ꯐꯥꯎꯅꯈꯤꯗ꯭ꯔꯕ ꯅꯠꯇ꯭ꯔꯣ ꯏꯕꯥꯅꯤ
ꯀꯩꯒꯤꯅꯣ ꯅꯪ ꯉꯔꯥꯡ ꯌꯥꯝ ꯁꯥꯎ ꯁꯥꯎꯒꯦ ꯇꯧꯔꯤꯗꯨꯅ
ꯑꯩ ꯉꯔꯥꯡ ꯀꯗꯥꯏꯗ ꯁꯥꯎꯒꯦ ꯇꯧꯕꯅꯣ
ꯅꯪꯅ ꯁꯥꯎꯒꯦ ꯇꯧꯔꯤꯗꯣ ꯀꯩꯒꯤꯅꯣ ꯍꯥꯏꯕꯅꯦ
ꯑꯩ ꯁꯥꯎꯒꯦ ꯇꯧꯗꯦ ꯅꯪ ꯅꯨꯄꯤ ꯑꯃ ꯑꯣꯏꯔꯝꯃꯅꯤ ꯑꯇꯣꯞꯄ ꯅꯨꯄꯤ ꯑꯣꯏꯔꯝꯒ ꯅꯤ ꯑꯩ ꯅꯠꯇꯦ
ꯄꯨꯟꯁꯤꯗ ꯅꯪ ꯅꯨꯄꯤ ꯅꯠꯇꯕ ꯑꯃꯐꯥꯎ ꯀꯣꯜ ꯇꯧꯗ꯭ꯔꯤꯌꯦ
ꯅꯆꯤꯟ ꯊꯤꯒꯅꯨ ꯑꯋꯨꯕ ꯅꯨꯄꯤ ꯀꯣꯜ ꯇꯧꯗꯦ ꯀꯥꯏꯅ ꯉꯔꯥꯡꯅ ꯉꯔꯥꯡ ꯑꯩ ꯏꯕꯥꯟꯅꯤꯗꯤ ꯉꯔꯥꯡꯗꯤ ꯐꯥꯎꯁꯨ ꯐꯥꯎꯅꯥꯗꯅ ꯁꯥꯎꯔꯤꯕ ꯅꯨꯄꯤꯗꯨꯅ ꯀꯅꯥ ꯑꯣꯏꯖꯥꯠꯅꯣ
ꯅꯪꯅꯦ ꯑꯗꯨꯒꯤꯅꯦ ꯐꯥꯎꯅꯕꯤꯗꯕꯒꯤ ꯑꯣꯏꯔꯝꯅꯤ ꯃꯥꯅ ꯁꯥꯎꯔꯒ ꯂꯩꯔꯤꯗꯣ ꯑꯉꯥꯡ ꯀꯣꯏꯕꯁꯦ ꯑꯉꯥꯡ ꯀꯣꯏꯕꯁꯤ ꯗꯁꯥ ꯇꯥꯏ ꯍꯥꯏꯗꯣ ꯑꯩꯉꯣꯟꯗꯁꯨ ꯇꯥꯔꯦꯅꯦ
ꯇꯥꯅꯤꯡꯗꯦꯍꯦ
ꯀꯩꯒꯤꯅꯣ
ꯑꯩ ꯑꯉꯥꯡ ꯅꯠꯇꯦ
ꯑꯣꯏ ꯂꯩꯁꯥꯕꯤ ꯀꯣꯏꯕꯁꯤ ꯑꯦꯁ ꯃꯄꯨꯡ ꯐꯥꯔꯕꯤ ꯑꯦꯁ ꯃꯤꯗꯤ ꯌꯥꯗꯦꯀꯣ
ꯀ꯭ꯔꯤ ꯌꯥꯗꯕ꯭ꯔꯣ ꯑꯁꯤꯗꯅꯤ ꯀꯩꯅꯣ ꯀꯣꯏꯗꯕ ꯁꯥ ꯍꯔꯤꯔꯀꯥꯟꯗ ꯀꯣꯏꯒꯦ ꯍꯥꯏꯕ꯭ꯔꯣ ꯅꯪ
ꯋꯥꯎ ꯃꯤꯗꯤ ꯌꯥꯝ ꯍꯩꯌꯦ
ꯂꯣꯏꯔꯦ ꯅꯪꯁꯦ ꯁꯨꯝ ꯁꯨꯝ ꯀꯩꯅꯣ ꯃꯥꯁꯤꯜꯂꯛꯑꯦ ꯐꯥꯒꯤ ꯐꯔꯥꯡꯒꯤ ꯃꯤ ꯃꯥꯜꯁꯤꯜꯂꯛꯑꯦ ꯍꯣꯏ
ꯐꯥꯒꯤ ꯇꯧꯕ ꯃꯇꯝꯗꯕꯨ ꯐꯥꯒꯤ ꯇꯧꯔꯗꯤ ꯀꯞꯂꯒ ꯂꯩꯁꯦ ꯍꯥꯏꯔꯤꯅꯣ ꯅꯪꯁꯨ ꯅꯨꯡꯉꯥꯏꯇꯦꯗ ꯑꯗꯨꯗꯤ
ꯅꯪ ꯆꯥꯛ ꯆꯥꯔꯕꯣ
ꯆꯥꯟꯗ꯭ꯔꯤ ꯌꯦ ꯅꯨꯡ
ꯈꯥꯃꯦꯟ ꯊꯣꯡ ꯈꯥꯃꯦꯟ ꯆꯥꯗ꯭ꯔꯤꯉꯩꯗ ꯅꯪ ꯑꯁꯨꯛ ꯌꯥꯝ ꯍꯔꯥꯎꯔꯤꯗꯣ ꯀꯔꯤꯒꯤꯅꯣ
ꯑꯩꯈꯣꯏꯗꯤ ꯍꯥ ꯏꯃꯥꯅ ꯍꯦꯛ ꯄꯣꯔꯛꯄꯗꯒꯤ ꯍꯔꯥꯎ ꯍꯔꯥꯎꯅ ꯊꯣꯔꯛꯄꯅꯤꯗꯣ
ꯏꯁ ꯅꯆꯤꯟ ꯊꯤꯒꯅꯨ ꯑꯩ ꯅꯪꯅ ꯍꯔꯥꯎꯔꯒ ꯂꯩꯕ ꯈꯪꯕ ꯉꯁꯤ ꯈꯛꯇꯅꯤ
ꯁꯦꯡꯕꯅꯦ
ꯅꯪ ꯉꯍꯥꯟꯈꯩꯗꯤ ꯏꯁꯧ ꯌꯥꯝ ꯂꯥꯡꯕꯅꯤꯅꯦ ꯉꯁꯤ ꯈꯛꯇꯅꯤꯅꯦ ꯅꯪ ꯅꯍꯥꯟ ꯅꯣꯛꯑꯒ ꯂꯩꯕꯁꯦ
ꯑꯩꯒꯤ ꯑꯩ ꯄꯨꯟꯁꯤꯗꯤ ꯑꯩ ꯄꯨꯟꯁꯤꯗꯤ ꯅꯣꯛꯑꯒ ꯂꯩꯕꯗꯨꯅꯦ ꯄꯥꯝꯕꯗꯣ꯫
ꯍꯣꯏꯅꯦ ꯑꯗꯣ ꯅꯪꯖꯦ ꯅꯣꯛꯇꯤ ꯅꯣꯛ ꯅꯣꯛꯇꯦꯍꯦ꯫
ꯑꯗꯨꯒꯤꯅꯦ ꯑꯩ ꯄꯨꯟꯁꯤꯗ ꯑꯋꯥꯕ ꯂꯩꯇꯦ ꯅꯣꯛꯄꯅ ꯄꯤꯛ ꯊꯜꯂꯦ꯫
ꯑꯩꯕꯨꯁꯨ ꯅꯣꯛꯍꯟꯕꯤꯌꯣ꯫
ꯅꯣꯛꯑꯣ ꯑꯃꯇꯪ
ꯇꯨꯝꯅꯤꯡꯉꯍꯦ ꯅꯪꯒꯤ ꯋꯥꯁꯤꯗꯤ꯫
ꯑꯁ ꯅꯪꯗꯤ ꯑꯩ ꯅꯪꯗꯤ ꯅꯪꯗꯤ ꯑꯩ ꯋꯥꯔꯤ ꯁꯥꯔꯦ ꯑꯗꯨꯝ ꯍꯀꯥꯝ ꯆꯜꯂꯤꯗꯣ ꯀꯩꯒꯤꯅꯣꯕ?
ꯅꯪꯒꯤ ꯋꯥꯗꯤ ꯇꯨꯝꯃꯣ ꯇꯨꯝꯃꯣ ꯍꯥꯏꯔꯒꯁꯨ ꯇꯨꯝꯂꯒ ꯂꯩꯕꯒ ꯆꯞ ꯃꯥꯟꯅꯩꯅꯦ꯫ ꯅꯪꯒꯤ ꯈꯨꯡꯉꯥꯡꯗꯣ ꯑꯩ ꯍꯥꯏꯕꯤꯌꯨꯔꯣ꯫ ꯑꯁ ꯁꯤ ꯅꯪꯗꯤ ꯁꯨꯃꯥꯏꯅ ꯇꯧꯋꯦꯕ ꯇꯨꯝꯕ ꯁꯨꯝ ꯁꯨꯝꯃꯒ ꯂꯩꯕꯒ ꯆꯞ ꯃꯥꯟꯅꯩꯑꯦꯕ ꯅꯪꯒꯤꯗꯣ꯫
ꯑꯗꯨꯗꯤ ꯍꯨꯝ ꯍꯨꯝ ꯍꯨꯝ
ꯇꯧꯔꯛꯀꯅꯨ ꯅꯪꯒꯤ ꯈꯨꯨꯉꯥꯡ ꯑꯦ ꯅꯪꯒꯤ ꯈꯨꯉꯥꯡꯗꯣ ꯍꯥꯏꯕꯤꯒꯦ ꯑꯗꯨꯀꯣ ꯅꯪ ꯀꯣ ꯑꯩꯗꯤ ꯀꯣ ꯍꯔꯥꯎꯕꯁꯦ꯫
ꯑꯣ
ꯌꯥꯝꯅ ꯄꯥꯝꯃꯦꯕꯀꯣ ꯑꯇꯨ ꯁꯤꯗꯤꯃꯤ ꯅꯅꯥ ꯇꯨꯝꯅꯤꯡꯉꯣꯏꯗꯣꯏꯅꯣ꯫
ꯑꯦ ꯀꯩ ꯅꯪ ꯀꯩꯗꯧꯔꯤꯅꯣ ꯍꯧꯖꯤꯛꯀꯤꯗꯣ ꯑꯩ ꯒ꯭ꯌꯥꯟ ꯃꯦꯟ ꯇꯥꯗ꯭ꯔꯦ꯫
ꯅꯪꯅ ꯉꯥꯡꯕ ꯈꯨꯉꯥꯡꯗꯣ ꯉꯥꯡꯕꯤꯕꯅꯤꯅꯦ ꯑꯩꯅ꯫
ꯑꯁ ꯅꯪꯁꯨ ꯑꯗꯨꯗꯤ ꯍꯦꯃꯜꯂꯦꯍꯦ꯫
ꯇꯨꯝꯅꯤꯡꯗ꯭ꯔꯣ ꯅꯪꯒꯤꯗꯣ꯫
ꯑꯁ ꯑꯩ ꯑꯗꯨꯗꯤ ꯇꯧꯗꯦꯗ꯫
ꯇꯧꯕꯒꯤꯅꯦ ꯅꯪ ꯇꯧꯗ꯭ꯔꯗꯤ ꯑꯩ ꯀꯃꯥꯏꯅ ꯈꯪꯉꯒ ꯇꯧꯊꯣꯛꯇꯣꯏꯅꯣ꯫
ꯑꯗꯨꯗꯤ ꯍꯦꯟ ꯃꯥꯟꯗ꯭ꯔꯣ ꯅꯪꯁꯨ꯫
ꯋꯥꯠꯂꯤꯕꯅꯦ꯫
ꯑꯗꯣ
ꯎꯝ
ꯅꯪ ꯆꯠꯊꯣꯛꯑꯒꯦ ꯍꯥꯏꯕ ꯅꯠꯇ꯭ꯔꯣ ꯉꯁꯤ꯫
ꯈꯪꯗꯤꯌꯦ꯫
ꯃꯤꯗꯤ ꯄꯩꯁꯥ ꯄꯥꯏꯕꯅꯤꯅ ꯗꯨꯀꯥꯟ ꯆꯠꯄꯖꯦ ꯁꯠ ꯁꯠ ꯁꯠ ꯆꯠꯂꯤꯀꯣ꯫
ꯀꯔꯤ ꯂꯩꯔꯛꯑꯣ ꯍꯥꯏꯕ꯭ꯔꯣ ꯅꯪꯒꯤ꯫
ꯑꯩꯒꯤꯗꯤ ꯍꯦꯄꯤꯗꯦꯟ꯫
ꯍꯦꯄꯤꯗꯦꯟꯗꯤ ꯂꯩꯗ꯭ꯔ ꯂꯩꯔꯦ ꯆꯠꯂꯒ ꯂꯩꯗ꯭ꯔꯁꯨ ꯌꯥꯔꯦ ꯑꯩꯈꯣꯏ ꯃꯅꯥꯛꯇ ꯐꯪꯉꯦ꯫
ꯅꯪ ꯅꯪ ꯉꯔꯥꯡ ꯍꯦꯄꯤꯗꯦꯟ ꯂꯩꯔꯒ ꯆꯥꯕ꯭ꯔꯥ ꯑꯩꯅ ꯑꯩꯅ ꯄꯤꯕꯗꯣ꯫
ꯆꯥꯗꯦ
ꯃꯤꯗꯤ ꯄꯩꯁꯥ ꯌꯥꯝ ꯄꯥꯏꯕꯅꯤ ꯂꯧ ꯀꯣꯏ ꯄꯤꯗꯤꯡꯗꯦ꯫
ꯂꯨꯄꯥ ꯑꯃꯈꯛꯇꯗꯣ ꯀꯅꯥꯅ ꯗꯨꯀꯥꯟ ꯆꯠꯅꯤꯡꯉꯥꯏ ꯀꯅꯥꯅ ꯗꯨꯀꯥꯟ ꯆꯠꯀꯗꯣꯏꯅꯣ꯫
ꯑꯣꯟꯂꯥꯏꯟꯗ ꯑꯣꯟꯂꯥꯏꯟꯗ ꯑꯣꯟꯂꯥꯏꯟꯗ ꯌꯥꯕꯗꯨꯕꯨ ꯍꯦꯄꯤꯗꯦꯟ ꯑꯃ ꯂꯨꯄꯥ ꯋꯥꯟ ꯔꯨꯄꯤꯁ ꯍꯥꯏꯅ꯫
ꯇꯜꯂꯦ ꯀꯗꯥꯏꯗꯒꯤ ꯑꯣꯟꯂꯥꯏꯟꯗ ꯍꯦꯄꯤꯗꯦꯟ ꯑꯃ ꯌꯣꯟꯕ ꯄꯤ ꯑꯩ ꯑꯗꯨꯒꯤ ꯗꯨꯀꯥꯟ ꯊꯣꯛꯇꯣꯏꯕ ꯑꯩ꯫
ꯌꯥꯗꯦꯀꯣ ꯁꯤꯗꯤ
ꯆꯥꯗ꯭ꯔꯁꯨ ꯇꯣꯛꯆꯔꯒꯦ
ꯀꯔꯤꯒꯤꯅꯣ
ꯂꯨꯄꯥ ꯑꯃꯒꯤ ꯗꯨꯀꯥꯟ ꯆꯠꯇꯣꯏ ꯁꯔꯨꯛ ꯆꯥꯗ꯭ꯔꯁꯨ ꯇꯣꯛꯆꯔꯒꯦ
ꯌꯥꯏ ꯌꯥꯏ ꯌꯥꯏ
ꯆꯥꯛ ꯂꯥꯝꯗ꯭ꯔꯤꯕꯣ ꯍꯧꯖꯤꯛꯐꯥꯎ ꯆꯥꯗ꯭ꯔꯤꯁꯤꯕꯨ
ꯂꯥꯝꯃꯦ ꯂꯥꯝꯃꯦ
ꯆꯠꯊꯣꯛꯅꯕ ꯇꯧꯕ ꯌꯥꯔꯦꯗꯅ ꯑꯗꯨꯗꯤ
ꯌꯦꯡꯕ ꯇꯥꯕꯅꯤꯀꯣ
ꯀꯔꯤ ꯌꯦꯡꯗꯣꯏꯅꯣ ꯅꯪꯅ ꯆꯥꯕꯗꯣ ꯌꯦꯡꯉꯣ ꯍꯥꯏꯕ꯭ꯔꯣ
ꯑꯛ ꯑꯥ
ꯀꯩꯗꯧꯔꯒꯦ ꯑꯗꯣ
ꯀꯔꯤꯁꯨ ꯇꯧꯗꯦ ꯃꯄꯥꯟꯗ ꯐꯝꯔꯒ ꯂꯩꯌꯦ ꯁꯥꯕ꯭ꯔꯣ ꯅꯣꯏꯗꯤ ꯀꯃꯥꯏꯅ ꯇꯧꯒꯦ ꯉꯁꯤꯁꯦ
ꯁꯥꯏꯌꯦ ꯉꯁꯤꯗꯤ
ꯏꯁ ꯑꯩꯈꯣꯏꯗꯤ ꯅꯣꯡ ꯉꯁꯥꯏ ꯆꯨꯑꯦ ꯍꯧꯖꯤꯛꯁꯨ ꯅꯨꯡꯁꯥ ꯊꯣꯛꯇꯦ ꯇꯥ ꯅꯣꯡ ꯃꯪꯉꯒ ꯂꯩꯕꯅꯦ ꯕꯖꯥꯔꯗꯤ ꯆꯠꯇꯤ ꯆꯠꯄ ꯅꯨꯡꯉꯥꯏꯔꯅꯤꯍꯦ ꯁꯥꯗꯕꯒꯤꯀꯣ ꯅꯣꯡ ꯇꯥꯗ꯭ꯔꯗꯤ ꯅꯣꯡ ꯇꯥꯔꯗꯤ ꯁꯟꯗꯦ ꯃꯥꯔꯀꯦꯠꯁꯨ ꯑꯣꯏꯔꯣꯏꯗꯕ
ꯌꯥꯏꯌꯦ
ꯑꯗꯣ ꯕꯖꯥꯔꯗꯒꯤ ꯂꯥꯛꯄ ꯒꯥꯔꯤꯁꯤꯡꯁꯤꯗꯤ ꯆꯣꯠꯄꯒꯨꯝ ꯆꯣꯠꯇꯕꯒꯨꯝ ꯈꯪꯗꯦꯅꯦ ꯃꯆꯨꯁꯤꯗ
ꯉꯔꯥꯡ ꯅꯣꯡ ꯆꯨꯕ꯭ꯔꯣ
ꯆꯨꯋꯦ
ꯎꯝꯝ
ꯍꯟꯗꯛꯇꯤ ꯑꯗꯨꯝ ꯅꯣꯡ ꯆꯨꯋꯦꯗ ꯈꯤꯇꯪ ꯈꯤꯇꯪ ꯀꯣ ꯌꯥꯝꯗꯤ ꯆꯨꯗꯕꯀꯣ ꯀꯟꯅꯗꯤ ꯆꯨꯗꯕ
ꯎꯝ
ꯈꯤꯇꯪ ꯈꯤꯇꯪ ꯑꯗꯨꯝ ꯅꯨꯡꯇꯤꯒꯤ ꯆꯨꯋꯦ
ꯈꯤꯇꯪ ꯈꯤꯇꯪ ꯑꯗꯨꯝ ꯆꯨꯋꯦ
ꯍꯣꯏ
ꯌꯥꯏꯀꯣ ꯃꯤꯗꯤ ꯈꯤꯇꯪ ꯈꯤꯇꯪ ꯆꯨꯍꯟꯕ ꯍꯩꯀꯣ
ꯑꯩꯅ ꯅꯠꯇꯦꯍꯦ ꯃꯊꯛꯇꯒꯤ ꯈꯤꯇꯪ ꯈꯤꯇꯪ ꯂꯥꯛꯄꯅꯦ
ꯃꯊꯛꯇꯒꯤ ꯂꯥꯛꯑꯒ ꯃꯈꯥꯗ ꯆꯣꯠꯂꯦ ꯍꯥꯏꯕꯗꯨꯔꯣ
ꯍꯣꯏ
ꯑꯣꯁ ꯃꯤꯗꯤ ꯌꯥꯝ ꯍꯩꯀꯣ
ꯅꯪꯁꯨ ꯑꯗꯨꯃꯥꯏꯅ ꯆꯣꯠꯄ꯭ꯔꯣ
ꯑꯩꯈꯣꯏꯗꯤ ꯈꯪꯗꯦꯗ ꯆꯣꯠꯄꯒꯤ ꯋꯥꯔꯤꯗꯤ
ꯍꯥ ꯅꯣꯏ ꯅꯣꯡ ꯇꯥꯕꯗꯣ ꯅꯪ ꯑꯝꯇ ꯎꯗ꯭ꯔꯤꯕꯣ
ꯑꯩꯈꯣꯏꯗꯗꯤ ꯅꯣꯡ ꯇꯥꯖꯗꯔꯦ
ꯂꯣꯏꯔꯦꯍꯦ ꯅꯣꯡ ꯇꯥꯗꯕ ꯃꯐꯝꯁꯨ ꯂꯩꯕ꯭ꯔꯣ ꯍꯥꯏꯁꯤꯕ
ꯂꯩꯕꯅꯦ ꯂꯩꯕꯅꯦ
ꯅꯆꯤꯟ ꯊꯤꯗ ꯅꯪꯁꯦ ꯉꯍꯥꯟꯗ ꯉꯍꯥꯟ ꯈꯛꯇꯁꯨ ꯑꯩꯈꯣꯏꯗꯁꯨ ꯅꯣꯡ ꯇꯥꯏꯌꯦ ꯌꯥꯝ ꯏꯪꯉꯦ ꯇꯨꯡꯕ ꯌꯥꯝ ꯅꯨꯡꯉꯥꯏꯌꯦ ꯍꯥꯏꯔꯛꯑꯒ
ꯅꯪꯅꯤꯅꯦ ꯍꯥꯏꯔꯛꯄꯗꯣ ꯑꯗꯨꯗꯤ ꯑꯩ ꯅꯠꯇ꯭ꯔꯦꯅꯦꯍꯦ
ꯆꯠꯂꯣꯍꯦ ꯅꯪꯅꯤꯅꯦ ꯄꯨꯡ ꯇꯔꯥꯃꯥꯊꯣꯏꯐꯥꯎ ꯇꯨꯝꯔꯒ ꯂꯩꯕꯗꯣ ꯑꯗꯨꯒ
ꯏꯕꯥ ꯀꯅꯥꯅ ꯄꯨꯡ ꯇꯔꯥꯃꯥꯊꯣꯏ ꯄꯥꯎ ꯇꯨꯝꯕ ꯌꯥꯎꯅꯗꯣꯏꯅꯣꯍꯦ ꯅꯪꯁꯨ
ꯅꯪ
ꯑꯗꯨꯃꯛꯇꯤ ꯍꯥꯏꯕꯤꯔꯨꯅꯨ
ꯅꯪ ꯆꯤꯟ ꯊꯤꯕ ꯌꯥꯝ ꯍꯩꯔꯦ ꯀꯅꯥꯅ ꯇꯝꯕꯤꯕ꯭ꯔꯣ
ꯑꯁ ꯈꯣꯏꯗꯤ ꯆꯤꯟ ꯊꯤꯕ ꯀꯥꯛ ꯍꯩꯖꯗ꯭ꯔꯦꯍꯦ ꯑꯁꯦꯡꯕ
ꯅꯪ ꯅꯆꯤꯟ ꯊꯤꯔꯤꯁꯤ